ꯇꯥꯕ꯭ꯔꯣ
ꯍꯥꯥ ꯑ
ꯂꯣꯢꯔꯦ ꯀꯔꯤꯁꯦ ꯑꯩꯒꯤꯗꯤ ꯑꯗꯨꯃꯥꯢꯅ ꯊꯣꯛꯄꯅꯦ ꯑꯥ ꯌꯥ ꯌꯥ
ꯈꯔ ꯊꯨ ꯊꯨ ꯅ ꯄꯥꯏ ꯄꯥꯢꯍꯥꯜꯂꯣꯗꯅ ꯅꯪꯁꯨ
ꯑꯥꯎ ꯌꯥꯎꯔꯦ ꯅꯪ ꯉꯁꯥꯏ ꯍꯥꯏꯕꯒꯤ ꯃꯐꯝꯗꯣ ꯌꯥꯎꯔꯦ ꯍꯧꯖꯤꯛꯇꯤ ꯎ
ꯁꯤꯗꯤ ꯆꯥꯝꯐꯨꯠ ꯀꯩ ꯆꯥꯝꯐꯨꯠ ꯆꯥꯁꯦ
ꯆꯝꯐꯨꯠꯁꯦ ꯀꯣꯕꯤꯗꯣ ꯉꯔꯥꯡꯒꯤꯗꯣ ꯈꯤꯇꯪ ꯂꯩꯔꯝꯃꯦꯕ ꯑꯗꯨꯗꯣ ꯑꯣꯏꯅ ꯆꯥꯔꯁꯦ
ꯑꯩꯉꯣꯟꯗꯁꯨ ꯑꯃ ꯑꯃꯨꯛ ꯂꯩꯌꯦ
ꯍꯣꯏ ꯑꯗꯒꯤ ꯀꯟꯕꯗꯣ ꯃꯄꯥꯟꯒꯤꯗꯣ
ꯑꯦ ꯑꯗꯨꯕꯨꯗꯤ ꯍꯥꯎꯔꯣꯏ ꯑꯗꯨꯕꯨꯗꯤ ꯎꯇꯤ ꯎꯇꯤ ꯐꯖꯅ ꯊꯣꯡꯁꯦ ꯅꯪ ꯃꯇꯥꯔꯗꯣ
ꯎꯝ꯫
ꯀꯦꯖꯤ ꯄꯋꯥꯒꯨꯝꯕ꯫
ꯍꯣꯏꯕ ꯇꯧꯁꯦꯕ꯫ ꯅꯪ ꯎꯇꯤꯗꯣ ꯆꯥꯒꯦꯗꯤ ꯁꯦꯝꯕ ꯍꯩꯗꯕ꯭ꯔꯥ ꯆꯦꯡꯒꯤ꯫
ꯆꯠꯂꯅꯤ ꯍꯩꯇ꯭ꯔꯦ ꯑꯩ꯫
ꯎꯝ ꯃꯇꯔꯒꯤꯗꯤ ꯐꯖꯅ ꯍꯩꯔꯦ꯫
ꯃꯇꯔꯒꯤꯗꯤ ꯑꯁ
ꯄꯔꯣꯅꯦꯕ꯫
ꯄꯤ ꯍꯩꯁ ꯗꯤ ꯂꯣꯏꯈ꯭ꯔꯕꯅꯤ꯫
ꯎꯝ꯫ ꯇꯦꯔꯦꯔꯦ ꯇꯦꯔꯦꯔꯦ ꯇꯦꯠꯇꯦ꯫ ꯕꯤꯠꯀ ꯂꯩꯇꯦꯗ꯫
ꯑꯩꯉꯣꯟꯗꯔ ꯕꯤꯠ ꯂꯩꯇꯦ ꯍꯥꯏꯔꯤꯁꯦ꯫
ꯅꯠꯇꯦ ꯋꯥꯕ ꯆꯠꯄꯗ ꯋꯥꯕ꯫
ꯑꯁ ꯅꯪꯁꯨ ꯇꯜꯂꯦꯍꯦ ꯑꯗꯨꯃꯥꯏꯅ ꯇꯧꯒꯅꯨ ꯅꯪ ꯅꯨꯃꯤꯠ ꯀꯌꯥ ꯋꯥꯠꯂꯤ꯫
ꯑꯣ ꯑꯗꯨꯗꯣ ꯍꯥꯏꯒꯅꯣ ꯍꯥꯏꯕ ꯑꯣ ꯅꯨꯃꯤꯠ ꯍꯥꯏꯕ꯫ ꯁꯤꯔꯦ ꯉꯁꯤꯁꯦ ꯗꯦꯠ ꯇ꯭ꯋꯦꯟꯇꯤ ꯐꯥꯏꯚꯅꯤꯗꯅ꯫ ꯅꯠꯇꯦ ꯇ꯭ꯋꯦꯟꯇꯤ ꯐꯥꯏꯚ ꯅꯠꯇꯦ ꯉꯁꯤ ꯇ꯭ꯋꯦꯟꯇꯤ ꯁꯦꯚꯦꯟ꯫
ꯆꯂꯣꯍꯦ ꯉꯁꯤ ꯇꯋꯦꯟꯇꯤꯐꯥꯏꯚꯅꯤ꯫
ꯇ꯭ꯋꯦꯟꯇꯤ ꯐꯥꯏꯚꯅꯦ꯫ ꯑꯗꯨꯗꯤ ꯇꯋꯦꯟꯇꯤ ꯐꯥꯏꯋ ꯇꯋꯦꯟꯇꯤ ꯁꯤꯛꯁ ꯇꯋꯦꯟꯇꯤ ꯁꯦꯕꯦꯟ꯫ ꯅꯨꯃꯤꯠ ꯃꯉꯥ ꯂꯩꯔꯤ ꯑꯗꯣ ꯑꯗꯣ ꯗꯦꯠ ꯋꯥꯟꯗ꯫ ꯏꯕꯥꯅꯤ ꯆꯠꯃꯤꯟꯅꯁꯦ ꯕꯖꯥꯔꯁꯨ ꯆꯠꯁꯦ ꯑꯗꯒꯤ꯫ ꯑꯩꯒꯤ ꯗꯨꯀꯥꯟꯗꯁꯨ ꯆꯪꯁꯦ ꯍꯥꯏꯕ ꯀꯔꯤ ꯇꯧꯔꯣꯏꯕ꯫
ꯆꯪꯅꯤꯡꯗꯦ ꯑꯩ ꯁꯛ
ꯅꯠꯇꯦ ꯅꯪꯗꯣ ꯂꯥꯛꯑꯒ ꯍꯥꯏꯐꯦꯠ꯫ ꯌꯦꯡꯉꯣ ꯍꯥꯏꯕ ꯑꯩꯈꯣꯏ ꯊꯕꯛꯇꯣ ꯀꯃꯥꯏ ꯇꯧꯋꯤ ꯍꯥꯏꯕꯗꯣ꯫
ꯑꯩ ꯂꯥꯛꯑꯒ ꯅꯪ ꯊꯕꯛ ꯇꯧꯕꯗꯣ ꯀꯃꯥꯏꯅ꯫
ꯅꯥꯗꯦ ꯅꯠꯇꯦ ꯅꯠꯇꯦ꯫ ꯑꯩꯗꯣ ꯊꯕꯛ ꯇꯧꯔꯔꯣꯏꯑꯕ ꯗꯦꯠ ꯋꯥꯟꯗꯗꯤ ꯂꯥꯛꯑꯅꯤꯗꯅ ꯄꯩꯁꯥ ꯂꯧꯔꯅꯤ꯫ ꯑꯗꯒꯤ ꯊꯣꯛꯈꯔꯅꯤꯕ꯫
ꯅꯣꯏꯒꯤ ꯅꯣꯏꯒꯤ ꯃꯄꯨꯨꯗꯣ ꯂꯩꯇꯔꯗꯤ꯫ ꯁꯨꯝ ꯉꯥꯏꯕ ꯇꯥꯔꯅꯦ ꯑꯩꯗꯤ꯫
ꯃꯄꯨ ꯂꯩꯇ꯭ꯔꯗꯤ ꯍꯩꯕ꯫
ꯅꯪꯒꯤ ꯁꯦꯂꯔꯤ ꯄꯤꯅꯤꯉꯥꯏꯗꯣ꯫
ꯑꯁ ꯂꯩꯅꯤꯕ꯫ ꯄꯨꯡꯗꯣ ꯈꯤꯇꯪ ꯊꯦꯡꯉ ꯂꯥꯛꯑꯗꯤ ꯑꯗꯨꯝ ꯂꯩꯕꯅꯦꯕꯀꯣ꯫
ꯅꯪ ꯆꯠꯂꯣ
ꯄꯨꯡꯗꯣ ꯃꯨꯛ ꯄꯨꯡꯗꯣ꯫ ꯇꯥꯎꯕ ꯏꯂꯦꯚꯦꯜ ꯍꯣꯏꯗ ꯌꯧꯔꯛꯑꯗꯤ꯫
ꯏꯁꯄꯤꯀꯔ ꯍꯥꯞꯄ ꯌꯥꯗꯕꯔꯁꯤꯁꯦ
ꯌꯥꯗꯕꯅꯦ꯫ ꯑꯗꯨꯒꯤ ꯋꯥꯔꯤꯅꯤꯗ ꯇꯣꯛꯑꯣ ꯅꯪ
ꯑꯣ ꯍꯩ ꯌꯦꯟꯖꯥꯡ ꯃꯅꯝ ꯏꯁ ꯆꯥꯛ ꯐꯖꯅ ꯂꯥꯝꯈ꯭ꯔꯦꯍꯦ꯫
ꯃꯅꯝꯗꯨꯅ ꯅꯪ ꯉꯥꯎꯔꯕ꯫
ꯉꯥꯎꯔꯦ ꯑꯩ ꯉꯥꯎꯔꯦ ꯐꯖꯅ ꯉꯥꯎꯔꯦ꯫
ꯑꯩꯗꯤ ꯉꯥꯎꯔꯦ ꯏꯌꯦ ꯍꯤ ꯌꯦ ꯅꯣꯏ ꯂꯥꯏꯔꯤꯛ ꯄꯥꯕꯒꯤ ꯃꯐꯝꯗꯣ ꯌꯧꯔꯦ꯫ ꯊꯣꯛꯑꯒꯦꯔꯥ
ꯉꯥꯈꯣꯍꯦ ꯁꯤ ꯂꯣꯏꯔ ꯊꯣꯛꯁꯦ ꯑꯩꯗꯤ ꯕꯦꯒ
ꯑꯦꯗꯤꯗ ꯂꯩꯕ ꯅꯠꯇ꯭ꯔꯣ꯫
ꯂꯩꯇ꯭ꯔꯤꯌꯦ꯫
ꯑꯗꯨꯗꯤ ꯑꯩ ꯍꯥꯟꯅ ꯌꯧꯔꯅꯤꯅꯦ ꯑꯗꯨꯗꯤ꯫
ꯍꯥꯟꯅ ꯌꯧꯔꯣ꯫
ꯇꯜꯂꯦ꯫ ꯅꯊꯟꯗ ꯑꯃꯨꯛ ꯊꯣꯛꯒꯦꯔꯥ ꯑꯩ ꯌꯧꯔꯛꯑꯣꯔꯥ꯫ ꯑꯗꯨꯗꯤ
ꯂꯨꯄꯥ ꯆꯅꯤ
ꯅꯊꯟꯗ ꯂꯩꯔꯒꯦꯔ ꯑꯦ ꯆꯅꯤꯗꯤ ꯌꯥꯝꯃꯜꯂꯦ꯫
ꯌꯥꯝꯗꯦ ꯌꯥꯝꯗꯦ꯫
ꯌꯦꯟꯗꯣ ꯂꯩꯇ꯭ꯔꯗꯤ ꯑꯃꯨꯛ ꯇꯣꯛꯄ ꯇꯥꯕ꯫
ꯆꯠꯂꯣꯍꯦ꯫ ꯊꯤꯕ ꯐꯪꯗ꯭ꯔꯐꯥꯎ ꯆꯠꯇꯣꯏꯅꯦ ꯉꯁꯤꯗꯤ ꯉꯔꯥꯡꯁꯨ ꯑꯗꯨꯃꯥꯏꯅ ꯇꯧꯋꯦ꯫
ꯉꯔꯥꯡꯁꯨ ꯉꯔꯥꯡꯁꯨ ꯍꯥꯏꯌꯣ꯫ ꯌꯥꯝꯅ꯫
ꯑꯩꯗꯤ ꯌꯥꯝꯅ ꯏꯁꯇꯥꯏꯂꯤꯁ ꯑꯣꯏꯕꯅꯦ꯫
ꯑꯦ ꯆꯤꯡꯒꯤ ꯁ꯭ꯇꯥꯏꯂꯤꯁ ꯇꯧꯋꯦꯕ ꯆꯤꯡꯒꯤ꯫
ꯅꯣꯏ ꯑꯗꯨꯃꯥꯏ ꯑꯩꯁꯇ ꯂꯤꯁ ꯑꯣꯏꯕꯒꯤꯀꯣ꯫ ꯅꯣꯏ ꯑꯩꯉꯣꯟꯗ ꯄꯝꯕꯗꯣ ꯅꯨꯄꯤꯁꯤꯡꯗ ꯄꯝꯕꯗꯣ꯫ ꯈꯪꯗꯕ꯭ꯔꯣꯅꯦ ꯅꯪꯕꯣ꯫
ꯑꯩ ꯌꯧꯔꯛꯑꯅꯤꯀꯣ ꯑꯩ ꯌꯧꯔꯛꯑꯅꯤ꯫
ꯑꯗꯣ꯫ ꯇꯥꯕ꯭ꯔꯥ꯫
ꯑꯦ꯫ ꯋꯥ ꯉꯥꯡꯉꯣ꯫
ꯑꯩ ꯐꯨꯔꯤꯠ ꯀꯥꯏ ꯊꯝꯈ꯭ꯔꯕꯖꯥꯠꯂꯣ꯫
ꯐꯨꯔꯤꯠ ꯁꯦꯠꯇ꯭ꯔꯁꯨ ꯌꯥꯏꯗ ꯅꯪꯗꯤ꯫
ꯍꯩꯍꯥ ꯑꯩꯒꯤ ꯈꯣꯡ ꯑꯅꯤꯁꯦ ꯇꯦꯛꯀꯦ ꯇꯧꯔꯦ ꯋꯥꯕꯗ ꯁꯤꯔꯦ꯫
ꯊꯣꯛꯑꯦ ꯊꯣꯛꯑꯦ ꯀꯥꯏ ꯌꯧꯔꯦ ꯅꯪ꯫
ꯍꯥ
ꯀꯥꯏ ꯌꯧꯔꯦ
ꯀꯩꯅꯣꯒꯤ
ꯑꯩꯒꯤ
ꯅꯪ ꯍꯥꯥꯟꯅ ꯂꯩꯕ ꯅꯪ ꯍꯥꯟꯅ ꯊꯕꯛ ꯇꯧꯕꯒꯤꯗꯣ ꯌꯧꯔꯛ ꯑꯅꯤ ꯌꯥꯎꯗ꯭ꯔꯤ ꯌꯥꯎꯕꯗꯤ ꯍꯧꯖꯤꯛ ꯊꯣꯛꯑꯗꯤ ꯆꯥꯛ ꯆꯥꯔꯅꯤ ꯋꯥꯇꯔ ꯃꯦꯂꯣꯟ ꯆꯥꯅꯤꯡꯉꯦ
ꯂꯩꯔꯛꯑꯣ ꯄꯩꯁꯥ ꯄꯥꯏꯕ
ꯑꯗꯣ ꯑꯩ ꯍꯥꯏꯒꯦꯕ ꯑꯩ ꯑꯈꯣꯏꯒꯤ ꯍꯨꯏꯗꯣ ꯍꯨꯏ ꯔꯧꯅꯥ ꯅꯠꯇꯕ ꯑꯃ ꯂꯩꯕꯗꯣ ꯑꯗꯨꯗꯣ ꯑꯦꯌꯔꯒꯟꯅ ꯀꯥꯞ ꯄꯤ ꯍꯥꯏꯌꯦ ꯃꯥꯒꯤ ꯅꯛ ꯉꯛꯇ ꯅꯠꯇꯦ ꯑꯃ ꯑꯆꯥꯎꯕꯗꯣ ꯍꯥꯏꯗꯤ ꯍꯟꯗꯛꯗꯤ ꯐꯨꯠꯕꯣꯜ ꯌꯦꯡꯉꯦꯗꯅ
ꯎꯝ
ꯌꯦꯡꯕꯗꯥ ꯌꯨ ꯉꯥꯎꯕ ꯊꯛꯄ ꯃꯌꯥꯝ ꯂꯩꯗꯅ ꯑꯗꯨꯒꯤ ꯆꯥꯅꯤꯡꯕꯗꯣ ꯍꯨꯔꯥꯟꯕꯗꯣ ꯍꯨꯔꯥꯟꯅꯤꯡꯕꯗꯣ ꯑꯗꯨꯒꯤ ꯃꯇꯝꯅꯦꯕ
ꯁꯤꯗꯤ ꯁꯤꯗꯦꯀꯣ ꯑꯗꯨꯗꯤ
ꯑꯧ ꯃꯥꯒꯤ ꯏꯁꯀꯤꯟꯒꯤ ꯃꯅꯨꯡꯗ ꯀꯩꯅꯣꯗ ꯑꯦꯔꯒꯥꯟ ꯃꯔꯨꯗꯣ ꯂꯩꯌꯦ ꯍꯥꯏꯌꯦ ꯂꯧꯊꯣꯛꯄꯁꯨ ꯌꯥꯗꯦ ꯃꯅꯨꯡꯗ ꯂꯩꯕꯅꯦ ꯑꯩꯅ ꯌꯥꯝ ꯐꯔꯛ ꯇꯥꯕꯗꯣ
ꯑꯩꯅꯗꯤ ꯍꯥꯏꯕꯅꯦ ꯚꯦꯇꯅꯔꯤꯗ ꯄꯨꯨꯔꯒ ꯌꯦꯡꯉꯣꯅ
ꯍꯥꯠꯂꯒ ꯑꯗꯨꯗꯤ
ꯍꯨꯞ
ꯁꯨꯛ ꯅꯨꯡꯁꯤꯅ ꯀꯨꯏꯅ ꯂꯩꯃꯤꯟꯅꯔꯒ
ꯀꯦꯖꯤ ꯑꯃ ꯑꯅꯤ ꯑꯩꯉꯣꯟꯗ ꯈꯥꯏꯔꯛꯑꯣ ꯍꯥꯏꯌꯣ ꯑꯩ ꯄꯩꯁꯥ ꯄꯤꯒꯦ
ꯑꯦ ꯀꯥꯏꯗꯒꯤ ꯄꯩꯁꯥ
ꯁꯥꯒꯤ ꯃꯃꯟꯅꯤꯅꯦ
ꯅꯪꯗꯤ ꯀꯥꯏꯗꯒꯤ ꯄꯩꯁꯥ ꯂꯧꯗꯣꯏꯅꯣ ꯍꯥꯏꯕ
ꯑꯩꯒꯤ ꯇꯂꯣꯞꯁꯨ ꯆꯪꯗꯣꯏꯅꯦ
ꯁꯥꯠꯇꯣꯛꯑꯣꯏ ꯑꯗꯨꯝ ꯂꯩꯃꯤꯟꯅꯗꯣꯏꯅꯤ ꯑꯩꯈꯣꯏ ꯍꯨꯣꯏꯗꯤ ꯁꯤꯕꯒꯤ
ꯁꯤꯔꯗꯤ ꯆꯥꯒꯗꯕ
ꯁꯤ ꯁꯤꯔꫭꯏ ꯁꯤꯔꫭꯏ ꯂꯝꯄꯥꯛꯇ ꯌꯥꯎꯔꯕ ꯂꯝꯄꯥꯛꯇꯣ ꯌꯥꯎꯔꯕ
ꯑꯧꯔꯦ ꯑꯧꯔꯦ ꯂꯝꯕꯤꯁꯦ ꯑꯁ ꯏꯁꯤꯡ ꯉꯛꯇꯅꯤꯍ‌ꯦ ꯆꯥꯏꯔꯤꯁ‌ꯦ
ꯊꯥꯎ ꯌꯣꯟꯕꯒꯤ ꯃꯐꯝꯗꯣ ꯌꯥꯎꯔꯦ
ꯑꯩꯗꯤ ꯌꯥꯎꯒꯗꯧꯔꯦ
ꯍꯥꯎ ꯌꯥꯎꯗꯦ ꯅꯪꯁ
ꯇꯤꯟ ꯏꯅꯣ ꯅꯪ ꯀꯥꯏꯗ꯭ꯔꯣ
ꯍꯥ ꯑꯩ ꯎꯗꯕꯔꯣ꯫
ꯇꯨꯏ ꯇꯨꯏ
ꯍꯥ
ꯇꯥꯏꯌꯦ
ꯎꯗꯕ꯭ꯔꯥ ꯍꯥꯏꯕ ꯑꯩ
ꯎꯝ
ꯅꯪ ꯀꯥꯏꯗꯅꯣ ꯆꯪꯗꯦ ꯄꯤꯁꯤꯅ
ꯑꯩꯗꯤ ꯁꯤ ꯂꯩꯔꯦ꯫ ꯑ
ꯐꯔꯤꯠ ꯀꯔꯝꯕ ꯐꯔꯤꯠꯅꯣ ꯑꯃꯨꯕꯗꯣ ꯎꯔꯦ ꯎꯔꯦ ꯎꯔꯦ
ꯄꯨꯔꯦ ꯄꯨꯔꯦ
ꯃꯁꯛ ꯐꯖꯕ ꯋꯥꯡ ꯆꯥꯎꯕ ꯅꯨꯄꯥ ꯑꯃꯥ ꯂ‌ꯦꯞꯄꯗꯨ ꯅꯪ ꯑꫭꯏꯔꯝꯃꯅꯤ
ꯍꯥ ꯉꯥꯏꯈꯣꯀꫭ ꯔꯅꯤ ꯂꯎꯔꯅꯤ
ꯅꯪꯒꯤ ꯈꯣꯡꯒ꯭ꯔꯥꯎꯗꯨꯗꯤ ꯐꯖꯔꯦ
ꯃꯤꯅ ꯄꯥꯝꯕꯗꯣ ꯅꯪ ꯑꯗꯣ
ꯄꯛꯆꯔꯦ ꯄꯛꯆꯔꯦ
ꯏꯕꯥꯅꯤ ꯆꯠꯃꯤꯅꯒꯨꯝꯁꯦ
ꯑꯦ ꯑꯦ ꯌꯥꯔꯦꯍꯦ ꯑꯗꯨꯗꯤ ꯑꯩ ꯆꯪꯉꯒꯦ ꯅꯪ ꯅꯊꯟ ꯆꯠꯂꯣ
ꯇꯨꯔꯣ
ꯍꯨꯝ ꯎꯝ ꯌꯥꯎꯔꯅꯤ ꯌꯥꯎꯔꯅꯤ